ꯍꯜꯂꯣ
ꯍꯜꯂꯣ
ꯇꯥꯕ꯭ꯔꯣ ꯇꯥꯕ꯭ꯔꯣ
ꯇꯥꯔꯕꯣ
ꯇꯥꯏꯌꯦ ꯇꯥꯏꯦ ꯇꯥꯔ꯭ꯔꯣ
ꯑꯣ ꯇꯥꯏꯌꯦ ꯇꯥꯏꯌꯦ ꯑꯩ ꯅꯣꯛꯅꯤꯡꯉꯛꯀꯗꯧꯔꯤ ꯎꯝ
ꯐꯔꯛ
ꯒꯌ꯭ꯥꯟꯒꯥ ꯇꯥꯗꯦꯗ ꯇꯧꯔꯤꯁꯤ
ꯆꯉꯣ ꯆꯒꯥ ꯇꯧ ꯂꯩꯔꯦ ꯃꯤꯅꯤꯠꯃꯨꯛ ꯐ꯭ꯔꯤ ꯊꯥꯗꯕꯅꯦꯕ ꯑꯣꯠ ꯇꯧꯒꯦ ꯑꯣꯠ ꯇꯧꯒꯦ ꯍꯥꯏꯕ ꯑꯩꯁꯦ ꯄꯣ ꯇꯧꯋꯤ ꯑꯗꯨꯗꯤ ꯑꯣꯠꯂꯒ ꯅꯨꯡꯉꯥꯏꯕꯅꯦ ꯃꯣꯏꯅꯤ ꯃꯤꯁ ꯑꯣꯠꯂꯒꯅꯤ ꯃꯣꯏꯅ ꯅꯨꯡꯉꯥꯏꯕꯅꯤꯅꯦ ꯌꯥꯝ ꯅꯨꯡꯉꯥꯏꯖꯁꯨ
ꯑꯣꯠꯄꯅꯦꯕ ꯍꯦꯛꯇꯥ
ꯇꯃꯤ ꯋꯥꯔ ꯇꯩ ꯊꯧꯦ
ꯑꯩ ꯉꯥꯡꯁꯦ ꯁꯦꯡꯅ ꯇꯥꯕ ꯀꯃꯥꯏꯅ ꯇꯧꯒꯦ
ꯇꯥꯏ ꯁꯦꯡꯅ ꯇꯥꯏ ꯑꯗ ꯑꯃꯨꯛ ꯅꯦꯝꯊꯔꯛꯄꯁꯨ ꯌꯥꯎꯋꯦ ꯑꯗꯒꯤ ꯀꯟꯈꯠꯂꯛꯄꯁꯨ ꯌꯥꯎꯋꯦ
ꯀꯦ ꯋꯥꯏ ꯃꯗ ꯑꯩ ꯐꯜ ꯔꯦꯀꯔꯤꯦ
ꯄꯤꯛꯑꯦ ꯑꯣ ꯃꯣꯏ ꯑꯗꯨ ꯅ ꯋꯥꯡꯅꯕ ꯅꯅꯨꯡꯉ ꯂꯩꯦꯀꯗꯦ
ꯕꯦꯔꯥ ꯉꯥꯁꯥꯏ ꯑꯍꯟꯕꯩ ꯌꯥꯝ ꯍꯧꯅ ꯇꯔꯃꯤ
ꯀꯉ ꯋꯥꯔꯤ ꯋꯥꯥꯛ ꯀꯩꯅ ꯈꯗꯦ
ꯐꯔꯦ ꯑꯣꯂꯦ ꯑꯣꯂꯦ ꯐꯖꯦ ꯅ ꯑꯣꯜ
ꯂꯣꯏꯁꯤꯟꯗꯕꯁꯨ ꯌꯥꯗꯕ
ꯇꯧꯔꯤ
ꯒꯌ꯭ꯥꯟ ꯇꯥꯗꯔ꯭ꯦꯅꯦ ꯌꯥ ꯀꯌꯥꯒ ꯌꯥꯝꯃꯦꯟꯗ꯭ꯔꯣ ꯀꯩꯅꯣ ꯑꯩꯅ ꯇꯥꯔꯤ ꯄꯥꯎꯗꯨꯕꯨ ꯀꯔꯤ ꯀꯔꯤ ꯀꯔꯤ ꯂꯣꯟ ꯑꯃ ꯇꯧꯏ ꯍꯥꯏꯖꯤ꯫ ꯍꯥ
ꯃꯅꯤ
ꯑꯣ ꯑꯅꯦ ꯀꯩ ꯀꯩ ꯒꯥꯔꯤꯅꯣ
ꯗ ꯩ ꯏꯁꯇꯦꯁ ꯂ ꯂ ꯂꯥꯛ ꯂꯥꯛꯗꯤ ꯊꯕꯛꯁꯦ ꯃꯐꯥꯡ ꯃꯐꯥꯡ ꯈ꯭ꯋꯥꯏꯔ ꯇꯧꯕꯅꯤ ꯀꯩꯅꯣ
ꯊꯕꯛ ꯁꯨꯕ ꯂꯦꯞꯄ ꯌꯥꯗꯦ ꯇꯟꯕ ꯌꯥꯗꯦꯅ ꯇꯟꯕꯩ ꯍꯤꯗꯥꯛ ꯂꯩꯇꯦꯗꯨꯅꯤ
ꯑꯕꯣ ꯑꯩ ꯀꯦ ꯃꯖ
ꯍꯥ
ꯇꯥꯗ꯭ꯔꯕꯣ
ꯇꯥꯏ ꯇꯥꯏ ꯏꯌꯥꯝꯕꯩ ꯆꯠꯄꯩ ꯃꯈꯣꯟꯗ ꯈꯪꯇꯅꯤ ꯇꯥꯔꯤꯁꯦ ꯑꯩꯅ
ꯑꯣ ꯋꯥ ꯉꯥꯡꯕꯅ ꯇꯥꯗꯔ꯭ꯕ ꯑꯝꯇ ꯇꯥꯔꯦꯒ
ꯋꯥ ꯋꯥ ꯍ ꯎꯝ ꯎ ꯑꯁ ꯒꯌ꯭ꯥꯟ ꯊꯥꯗꯔ꯭ꯦꯗ ꯁꯦꯜ ꯇꯥꯅꯕ ꯍꯣꯠꯅꯕꯗ ꯃꯌꯥꯝꯁꯦ ꯀꯣꯛ ꯉꯥꯎꯅ ꯂꯩ ꯇꯧꯔꯤꯁꯦ
ꯑꯣꯏ
ꯍꯤꯡꯅꯕ ꯍꯣꯠꯅꯕꯗꯥ ꯍꯤꯡꯅꯕ ꯍꯣꯠꯅꯕꯗ ꯃꯌꯥꯝꯁꯦ ꯀꯣꯛ ꯉꯧꯅꯔꯦꯅꯦ ꯑꯉꯥꯡ ꯑꯍꯟ ꯑꯝꯇꯥ ꯈꯥꯏꯗꯔ꯭ꯦꯅꯦ
ꯑꯩꯒꯤ ꯃꯈꫭꯟ ꯁꯦꯡꯅ ꯇꯥꯕꯔꫭ
ꯑ ꯒꯥꯔꯤ ꯃꯈꯣꯟꯗ ꯁꯦꯡꯅ ꯇꯥꯏ ꯁꯝꯃꯟ ꯁꯝꯃꯟꯖꯈꯤꯕꯦ ꯁꯦꯡ ꯁꯦꯡꯅ ꯇꯥꯏ ꯑꯗꯨꯗꯤ
ꯑꯩꯒ ꯑꯣꯏꯅ ꯀꯩꯅꯣ ꯇꯧꯕ ꯅꯪꯉꯒ ꯁꯠꯅꯔꯕ ꯏꯖꯤꯁꯤ ꯀꯥꯏ ꯆꯗ ꯖꯤꯕ
ꯑꯥ
ꯑꯥ ꯀꯩꯅꯣ ꯁꯥꯎ ꯄ ꯄꯦꯁ ꯐꯗꯒꯦ ꯁꯥꯎꯄ ꯈꯖꯒꯦ
ꯑꯗꯨꯅꯦ ꯏ ꯀꯩꯅꯣꯃꫭꯏ ꯏꯁꯩ ꯁꯛꯄ ꯀꯥꯡꯕꯨꯒꯤ ꯏꯁꯇꯗꯤꯑꯣꯒꯥꯏ ꯑꯗꯨ ꯁꯥꯗꯧꯅꯉꯥꯏꯔꯦ ꯀꫭꯜ ꯅꯧꯅꯉꯥꯏꯗꫭ
ꯑꯗꯨꯅꯦ ꯅꯒꯦꯁꯗꯤ ꯔꯦꯗꯤ ꯑꯣꯏ ꯁꯥꯔ
ꯄꯨꯡꯃꯨꯛꯇ ꯋꯥꯏꯒꯦꯒ ꯍꯥꯏꯔꯒ ꯕꯀꯨꯛꯇ ꯇꯧꯒꯦꯗꯤ ꯌꯥꯔꯦ ꯈꯪꯅ ꯈꯪꯅꯕ ꯑꯃ ꯂꯩꯗꯤ ꯐꯠꯇꯣꯕ
ꯎꯝ ꯑꯗꯨꯅꯦ ꯑꯆꯤꯛꯄ ꯃꯐꯝ ꯆꯠꯂꯁꯨ ꯆꯞ ꯃꯥꯟꯅꯩꯕ ꯅꯨꯡꯁꯤꯠ ꯏ ꯍꯣꯡꯕꯩ ꯅꯨꯡꯁꯤꯠ ꯍꯣꯡ ꯇꯥꯏꯌꯦ
ꯑꯝ ꯇꯥꯏ ꯖꯨ ꯂꯥꯎꯅ ꯇꯥꯏ ꯑꯦꯕ ꯊꯕꯛ ꯇꯧ ꯍꯥꯏ ꯀꯥꯟꯗꯅ ꯂꯨꯔꯤꯕ ꯃꯔꯝ ꯑꯃ ꯃꯣꯏꯒ ꯍꯥꯏ ꯕꯦꯛꯒ꯭ꯔꯥꯎꯟ ꯅꯣꯏ ꯏꯁ ꯇꯧꯕ ꯇꯧ ꯌꯥꯗꯦ ꯀꯥꯥꯏꯅ ꯇꯧꯔꯦ ꯑꯣꯏ ꯑꯗꯨꯝ ꯄꯨꯔꯥ ꯏꯁꯄꯥꯏꯗꯨꯃꯛ ꯉꯥꯏꯔꯦ
ꯑꯗꯨꯅꯦ ꯑꯩ ꯏꯁꯐꯥꯏꯐꯧ ꯁꯨꯃꯥꯏ ꯇꯧꯔꯝꯃꯣꯏ
ꯁꯨꯝ ꯂꯨꯊ ꯇꯨꯃꯟꯕꯩ ꯈꯔꯒꯦ ꯑꯗꯨꯗꯤ ꯃꯁꯥꯏꯁꯨ ꯃꯣꯏꯁꯦ ꯍꯦꯛ ꯀꯩꯅꯣ ꯇꯧꯕ ꯅꯦꯠꯋꯥꯛ ꯅꯨꯡꯉꯥꯏꯇꯦꯕ ꯑꯗꯨ ꯃꯊꯛꯇ
ꯄꫭꯔꯤꯁꯨ ꯅꯨꯡꯉꯥꯏꯇ꯭ꯔꯦ
ꯎꯝ ꯑꯁꯤ ꯍꯦꯛ ꯆꯪꯕꯒ ꯑꯗꯨꯝ ꯃꯁꯥꯅꯅꯦꯋꯥ ꯅꯨꯡꯉꯥꯏꯇꯦ ꯃꯣꯏ ꯀꯩꯅꯣꯁꯦ
ꯑꯩꯏ ꯌꯥꯟ ꯇꯥꯗꯦꯗ ꯑꯩꯖꯨ ꯃꯃꯥꯡꯒꯤ ꯐꯥꯅꯤꯌꯥ ꯌꯥꯗꯕ꯭ꯔꯦ ꯇꯟꯗꯨ ꯄꯨꯈꯦ
ꯋꯥ ꯎꯝ ꯇꯂꯣꯏꯁꯤꯟꯅꯤꯡꯉꯝꯃꯤ ꯀꫭꯜ ꯌꯥꯝꯃꯟꯗꯕꯩ ꯔꯤꯖꯦꯛ ꯌꯥꯝꯃꯟ ꯆꯠꯈꯤ ꯑꯣ
ꯅꯪ ꯀꯌꯥ ꯌꯥꯝ ꯑꯗꯨꯃꯥꯏ ꯇꯧꯕ ꯑꯗꯨꯗꯤ
ꯇ ꯃꯃꯥꯡ ꯑꯩ ꯃꯣꯏ ꯀꯔꯤ ꯖꯅꯦꯔꯦꯠ ꯍꯥꯏ ꯃꯣꯏ ꯖꯦꯅꯦꯔꯗ ꯄꯣꯔꯠꯀ ꯆꯪꯉ ꯌꯦꯡꯉꯥꯟ ꯂꯣꯏꯔꯦ ꯁꯦꯀ ꯑꯝ ꯐꯥꯝꯗꯕ ꯋꯥꯎꯑꯦ ꯑꯩꯗꯤ ꯑꯦ ꯁꯦꯀꯦꯟꯕꯨꯗꯤ ꯐꯥꯕ ꯑꯗꫭ ꯃꯤꯅꯤꯠ ꯐꯥꯔꯝꯗꯕ ꯌꯥꯎꯋꯦ ꯌꯥꯎꯋꯦ ꯑꯗꯨ ꯑꯗꯨꯗꯤ ꯀꯔꯤ ꯋꯥꯟ ꯑꯩꯠꯇꯤ ꯃꯤꯅꯤꯠ ꯂꯥꯝ ꯁꯥꯎ ꯍꯥꯏꯔ ꯃꯤ ꯃꯁꯤꯡꯗꫭ ꯄꯥꯊꫭ ꯀꯥꯟꯗ ꯆꯥꯟꯅꯗꯦꯕ ꯃꯤꯅꯤꯠ ꯀꯨꯟꯊ꯭ꯔꯥ ꯍꯦꯟꯅ ꯇꯧꯕ ꯏꯕꯅꯥꯁꯤ ꯃꯤ ꯉꯥꯡꯍ ꯍꯧꯇꯦ ꯑꯃꯨꯛ ꯊꯕꯛ ꯀꯣꯏꯍꯥꯡ ꯍꯥꯡꯕꯁꯨ ꯅꯠꯇ꯭ꯔꯦꯗꯣ ꯏꯌꯥꯝꯕ ꯈꫭꯏꯁꯨ ꯊꯕꯛ ꯆꯨꯊꯗꯅꯤꯅ ꯃꯤ ꯑꯅꯝꯕ ꯊꯕꯛ ꯂꯣꯏ ꯆꯠꯅꯩꯕ ꯋꯥꯔꯛ ꯀꯥꯟꯅꯗꯦ ꯃꯤꯗꯨ ꯊꯕꯛ ꯋꯥꯡꯍꯜꯂ ꯀꯥꯟꯗꯗꯤ ꯑꯩꯁꯨ ꯅꯝꯇꯛ ꯇꯛꯁꯤꯟꯕꯗꯤ ꯇꯜꯂꯦ ꯇꯧꯁꯤ ꯂꯥꯛꯑꯣ ꯈꫭꯠꯁꯤ ꯂꯥꯛꯑꯣ ꯍꯥꯏꯖꯤꯟꯕꯗꯤ ꯑꯗꯨꯅ ꯌꯥꯝ ꯍꯣꯏꯅ ꯍꯥꯡꯉꯀꯥꯟꯗ ꯇꯧꯔꯦꯗꯤ
ꯊꯕꯛ ꯆꯠ ꯀꯥꯟꯗꯗꯤ ꯑꯦ ꯑꯌꯨꯛ ꯂꯧꯊꯔꯑꯅꯤ ꯑꯌꯨꯛ ꯂꯧꯊꯔꯛꯑꯅꯤ ꯑꯗꯗꯒꯤ ꯍꯜꯂꯛꯑꯅꯤ ꯅ ꯑꯃꯨꯒꯥꯎꯁ ꯂꯩꯌꯦ ꯥꯏꯗ
ꯎꯝ ꯎꯝ
ꯈꯜꯂꯀꯥꯟꯗꯗꯤ ꯇꯨꯝꯅꯤꯡꯉꯦ ꯑꯩ ꯑꯩ ꯍꯧꯏꯖꯤꯛ ꯑꯍꯤꯡ ꯑꯍꯤꯡ ꯍꯥꯏꯔ ꯕꯣ - ꯕꯣꯜ ꯌꯦꯡꯕꯒꯤꯕ ꯐꯖꯔꯦ
ꯇꯧꯔꯦ
ꯑ ꯀꯥꯟꯅ ꯇꯧꯈ꯭ꯔꯦ ꯑꯩ ꯑꯗꯨ ꯑꯩꯖꯨ ꯃꯤ ꯑꯣ ꯍꯪꯖꯨ ꯐꯖꯟ ꯍꯪꯗꯣꯛꯇ ꯍꯪꯗ꯭ꯔꯦ ꯍꯧꯗꯅ ꯂꯩꯌꯦꯕ ꯇꯟ
ꯇꯧꯔꯤ ꯃꯤ ꯊꯤꯕꯁꯦ ꯋꯥꯏꯑꯦꯕ ꯀꯣꯏꯍꯪ ꯍꯪꯕꯁꯨ ꯇꯜꯂꯦꯕ ꯑꯩꯗꯤ
ꯑꯩ ꯑꯩꯖꯨ ꯍꯌꯦꯡꯕ ꯃꯣꯏꯒꯤ ꯍꯌꯦꯡ ꯍꯌꯦꯡꯉꯨ ꯍꯥꯏꯖꯦ ꯍꯌꯦꯡꯁꯨ ꯗꯣꯛꯇꯔ ꯆꯠꯅꯩ ꯃꯌꯥꯝꯗꯨꯒ ꯅꯨꯡꯊꯤꯟ ꯐꯔꯕ ꯍꯌꯦꯡ ꯆꯥꯛ ꯆꯥꯅꯁꯦ ꯍꯥꯏꯕ ꯆꯥꯟꯅꯗꯣꯏ ꯆꯥꯟꯅꯔꯣꯏꯗ꯭ꯔꯥ ꯈꯪꯗꯦ ꯆꯥꯟꯅꯗ꯭ꯔꯒꯗꯤ ꯑꯃꯨꯛ ꯑꯩꯁꯨ ꯑꯃꯨꯛ ꯏꯝꯐꯥꯜ ꯍꯥꯏꯒꯠꯂꯅꯤ ꯑꯦ ꯑꯩꯁꯨ ꯑꯥ ꯍꯥꯏꯒꯠꯂꯅꯤ ꯑꯗꯨꯗ ꯑꯥ ꯍꯥꯏꯒꯠꯂꯗꯤ ꯇꯧꯕꯝ ꯈꯪꯉꯣꯏ
ꯎꯝ ꯊꯕꯛꯇꯤ ꯀꯠ ꯀꯣꯝꯂꯕꯤꯅꯦ
ꯑꯦ ꯑꯥ ꯑꯥꯏ ꯑꯥꯏ ꯀꯩ ꯀꯩ ꯇꯧꯕ ꯌꯥꯝ ꯋꯥꯔꯦ
ꯎꯝ
ꯉꯁꯤ ꯌꯥꯔ ꯌꯥ ꯇꯧꯍꯧꯋꯦ ꯇꯧꯕꯅꯦ
ꯌꯥꯏꯌꯦ
ꯅꯪ ꯀꯌꯥ ꯀꯌꯥꯃꯨꯛ ꯇꯧꯗꯧ ꯂꯩꯔꯤꯒꯦ ꯅꯪꯒꯤꯕꯣ
ꯑꯩ ꯇꯔꯥꯥ ꯇꯥꯕ꯭ꯔꯣ ꯃꯤ ꯆꯥꯝ ꯍꯨꯝꯐꯨꯃꯨꯛꯇ ꯐꯪꯉꯝꯗꯧ ꯃꯥꯜꯂꯦꯕ ꯍꯨꯝꯐꯨ ꯈꯤꯇꯪ ꯍꯦꯜꯂꯝꯗꯧꯃꯥꯜꯂꯦꯕ ꯀꯥ ꯇꯧꯋꯦꯕ ꯍꯨꯝꯐꯨ ꯐꯥꯔꯗꯤ ꯑꯥꯗꯤ ꯆꯥꯝꯃ ꯍꯦꯟ ꯋꯥꯠꯂꯤꯕ ꯑꯗꯨꯏ ꯇꯥꯔꯗꯤ ꯆꯥꯝꯃ ꯍꯦꯟ ꯋꯥꯠ ꯀꯥꯟꯗꯗꯤ ꯃꯤ ꯇꯛ ꯀꯊꯛ ꯊꯤꯗ ꯌꯥꯔꯣꯏꯕ
ꯌꯥꯏꯌꯦ ꯑꯩꯗꯤ ꯅꯪꯒꯔ ꯇꯧꯅꯔꯛꯑꯕꯨꯗꯤ ꯀꯩꯅꯣꯕꯨꯗꯤ ꯌꯧꯔꯛꯑꯅꯤ ꯎꯝ ꯎꯝ ꯃꯉꯥ ꯈꯛꯇꯗꯤ ꯅꯦ ꯉꯥꯏꯕꯝ ꯈꯪꯗꯦ ꯑꯗꯣ ꯃꯣꯏ ꯌꯥꯝ ꯇꯧ ꯍꯥꯏꯌꯦ ꯒ꯭ꯌꯥꯟꯒ ꯇꯥꯗꯦ ꯇꯧꯔꯤꯖꯦ ꯑꯩ ꯃꯩ ꯄꯨꯠꯄꯅꯦ ꯈꯣꯏꯗꯩꯩꯊꯦꯡꯉꯦ ꯌꯥꯝ ꯊꯨꯔꯦ ꯄꯣꯁꯇ ꯇꯧꯍꯟꯗꯣꯏꯅꯦ ꯇꯧꯔꯤꯁꯦ ꯇꯧꯍꯧꯗ ꯌꯥꯗꯕꯅꯤꯅ
ꯄꯩꯁꯥꯕꯨꯗꯤ ꯌꯥꯝ ꯐꯪꯉꯦ ꯃꯣꯏꯁꯦ ꯄꯩꯁꯥ ꯐꯪꯅꯤ ꯍꯥꯏꯗꯤ ꯄꯩꯁꯥꯕꯨꯗꯤ ꯌꯥꯝ ꯐꯪꯕ ꯑꯗ ꯒ꯭ꯌꯥꯟ ꯃꯦꯟ ꯇꯥꯗꯕ ꯑꯃꯥꯥ ꯌꯥꯎꯋꯦ
ꯑꯈꯣꯏꯗ ꯀꯩꯝ ꯀꯥꯏꯗꯦ ꯁꯅ ꯃꯣꯏꯅ ꯌꯥꯗꯕꯗꯨꯗ ꯃꯣꯏꯅ ꯊꯣꯛꯇꯣ ꯍꯥꯏꯕꯅꯤꯗ ꯐꯖꯟ ꯇꯥꯗ꯭ꯔꯕꯣ ꯑꯝꯐꯧ
ꯈ ꯇꯥꯏꯌꯦꯅꯦ ꯃꯨꯁꯤ ꯃꯨꯁꯤ ꯇꯧꯔ
ꯇꯥꯗ꯭ꯔꯕꯣ
ꯇꯥꯔꯦ ꯇꯥꯔꯦ
ꯎꯝ ꯌꯥꯔꯦꯗ ꯑꯗꯨꯅꯦ ꯍꯥꯏꯖꯦ ꯁꯨꯝꯕꯁꯤꯗꯤ ꯃꯣꯏꯅ ꯁꯦꯝꯕꯤꯗꯧꯅꯤ ꯍꯥꯏ ꯅꯨꯡꯉꯥꯏ ꯍꯥꯏꯕꯅꯤꯗ ꯑꯩꯈꯣꯏꯁꯨ ꯇꯧꯕꯗ ꯅꯨꯡꯉꯥꯏꯗꯅ ꯖꯣꯔ ꯖꯣꯔ ꯆꯠꯂꯤꯅꯦ
ꯎꯝ ꯃꯟꯅꯦ ꯑꯩ ꯑꯦꯀꯥꯎꯟ ꯗꯤꯁꯦꯕꯜ ꯆꯥꯏꯑꯦꯗꯥꯥ ꯑꯁ ꯀꯥꯏ ꯑꯗꯨꯃꯥꯏ ꯑꯣ ꯄ꯭ꯔꯣꯛ ꯄ꯭ꯔꯣꯛ ꯆꯥꯛꯄꯅꯦ ꯗꯤꯁꯦꯕꯜ ꯆꯥꯛꯑꯦ ꯑꯁ ꯑꯩ ꯈꯥꯡ ꯉꯝꯗꯕꯅꯤ ꯋꯥꯔꯅꯤꯡꯒ ꯑꯃꯨꯛ ꯄꯤꯗꯕꯤꯗꯅꯦ ꯗꯥꯏꯔꯦꯛ ꯍꯥꯏꯔꯛꯏꯁꯤ ꯂꯤꯁꯇ ꯃꯤꯡ ꯊꯥꯒꯠꯄꯖꯤ ꯌꯦꯟꯅꯔꯣꯏꯗ
ꯎꯝ
ꯁꯤꯗ ꯌꯦꯡꯉꯣ ꯕꯣꯜ ꯑ ꯑꯗꯨ ꯑꯈꯣꯏꯗꯤ ꯐ꯭ꯔꯤꯗ ꯂꯩꯕꯅꯤꯗꯣ ꯍꯥꯏꯗꯤ ꯑꯈꯣꯏꯗꯤ ꯁꯤꯗ ꯑꯃꯨꯛ ꯂꯥꯏꯔꯤꯛ ꯇꯝ ꯂꯩꯕꯅꯤꯅ ꯑꯩꯈꯣꯏꯅ ꯑꯃꯨꯛ ꯐ꯭ꯔꯤꯗ ꯂꯩꯌꯦꯕ ꯕ꯭ꯔꯦꯛ ꯃꯇꯝꯅꯤꯅ ꯌꯥꯝ ꯃꯈꯣꯏꯅ ꯊꯕꯛ ꯆꯠꯄꯗꯣ ꯑꯩꯈꯣꯏꯅ ꯑꯃꯨꯛ ꯊꯤꯗꯣꯏꯒꯤ ꯅꯠꯇꯦ ꯃꯇꯝ ꯐꯪꯗꯅꯅ ꯑꯩꯈꯣꯏꯗꯤ ꯄꯣꯠꯆꯤꯟ ꯍꯦꯛ ꯃꯁꯝ ꯂꯦꯝ ꯇꯥ ꯌꯥꯗꯦ
ꯑꯩꯅ ꯊꯕꯛꯁꯦ ꯊꯑꯣꯏꯀꯤ ꯊꯕꯛ ꯆꯠꯇꯕꯤꯗ ꯇꯧꯔꯤꯅꯤ ꯀꯩꯅꯣ
ꯇꯧꯔꯦ
ꯊꯑꯣꯏꯒꯤ ꯊꯕꯛꯀ ꯂꯦꯞꯊꯣꯛꯑ ꯇꯧꯔꯤꯅꯤ
ꯍꯣꯏ ꯊꯕꯛ ꯊꯕꯛꯀꯤ ꯃꯇꯝꯗꯨ ꯑꯩꯈꯣꯏꯅ ꯁꯤ ꯇꯧꯔꯤ ꯊꯕꯛꯇꯨꯒ ꯄꯩꯁꯥꯗꯣ ꯍꯣꯠꯂ ꯀꯥꯟꯗꯗꯤ ꯏꯆꯥꯟ ꯆꯥꯟꯅꯔꯛꯇꯦꯕ ꯑꯗꯨꯅ ꯃꯇꯝ ꯌꯥꯝꯅꯕ ꯃꯇꯝꯗ ꯏꯁꯤꯡ ꯌꯥꯝ ꯐꯪꯕꯅ ꯀꯥꯟꯅꯩꯕ ꯅꯨꯡꯉꯥꯏꯕ
ꯑꯣ ꯆꯥꯔꯦꯗ
ꯆꯠꯄꯁꯨ ꯑꯃꯨꯛ ꯌꯥꯗ꯭ꯔꯦ
ꯇꯠꯄꯦꯅꯦ ꯃꯣꯏ ꯃꯊꯟꯗ
ꯊꯤꯗꯦ